ꯍꯜꯂꯣ ꯍꯜꯂꯣ ꯇꯥꯕ꯭ꯔꯣ ꯍꯜꯂꯣ ꯇꯥꯏꯌꯦ ꯇꯥꯕ꯭ꯔꯣꯅ
ꯑꯣ ꯇꯥꯔꯦ ꯇꯥꯔꯦ
ꯅꯪ ꯀꯥ ꯑꯆꯧꯕꯗꯨꯗ ꯂꯩꯔꯤꯔꯥ
ꯑ ꯀꯥ ꯑꯆꯧꯕꯗ ꯂꯩ ꯃꯈꯣꯟ ꯅꯤꯟ
ꯌꯥꯝ ꯅꯤꯟꯕꯕꯨꯗꯤ ꯑꯣꯏꯗꯦꯗ
ꯅꯨꯡꯁꯤꯠ ꯍꯨꯝꯕꯒꯤ ꯃꯀꯣꯟ ꯇꯥꯕ꯭ꯔꯥ
ꯅꯨꯡꯁꯤꯠ ꯍꯨꯟꯕꯒꯤ ꯃꯍꯣꯟ ꯇꯥꯗꯦ ꯑꯩꯒꯤ ꯅꯨꯡꯁꯤꯠ ꯍꯨꯕꯗꯤ ꯇꯥꯕ꯭ꯔꯥ
ꯇꯗꯦ
ꯎꯝ ꯅꯪ ꯀꯥꯄꯤꯛꯇꯨꯗꯤ ꯌꯥꯔꯔꯣꯏ ꯅꯪ ꯀꯥꯖꯥꯎꯗ ꯑꯗꯨꯝ ꯇꯧ ꯇꯥꯝꯅꯤ
ꯎꯝ ꯊꯣꯡ ꯂꯣꯟꯁꯤꯜꯂꯤꯅꯦ ꯀꯖꯥꯎꯗꯁꯨ
ꯁꯣꯝꯗ ꯑꯃ ꯂꯥꯛꯑꯦ
ꯑꯣ ꯏꯃꯥꯟꯅꯕꯤ ꯑꯆꯧꯕꯤꯗꯨꯔꯥ
ꯑꯪ ꯏꯃꯥꯟꯅꯕꯤ ꯑꯆꯧꯕꯤ ꯑꯃ ꯂꯥꯛ ꯌꯥꯔꯦ ꯀꯩꯗꯩꯅꯣ ꯅꯪ ꯑꯁ ꯂꯥꯎꯊꯠꯂ ꯂꯥꯛꯑꯦ ꯑꯃ ꯑꯃꯨꯛ
ꯑ ꯑꯥꯔꯥꯎꯕꯤꯗꯨ ꯑꯣꯏꯔꯝꯅꯤ
ꯃꯥꯥꯅꯦ
ꯇꯥꯔꯦ ꯇꯥꯔꯦ ꯐꯖꯅ ꯁꯦꯡꯅ ꯇꯥ ꯎꯝ ꯍꯣꯏ
ꯁꯣꯝ ꯑꯣꯟꯁꯤꯜꯂꯒ ꯅꯪ ꯂꯩꯇꯕ꯭ꯔꯥꯌꯦ
ꯑꯩꯗꯣ ꯃꯊꯛꯇ ꯀꯥꯖꯥꯎꯗ ꯂꯩ ꯍꯥꯏꯒꯣ
ꯍꯣꯏ ꯍꯧꯖꯤꯛꯇꯁꯨ ꯏꯃꯥꯟꯅꯕꯤ ꯏꯃꯥꯅ ꯐꯤ ꯐꯅꯦꯛ ꯄꯤꯔꯛꯑꯣꯅ ꯂꯥꯎꯊꯠꯈꯤꯕꯗꯣ
ꯑꯥ
ꯑꯗꯨꯗꯨꯒꯤ ꯃꯥꯅ ꯃꯤ ꯂꯩꯇꯕꯤꯗ ꯃꯥꯅ ꯄꯪ ꯂꯥꯎ ꯂꯥꯎꯏ ꯃꯊꯟꯗ
ꯈꯪꯗꯦ ꯑꯃꯗꯨꯅ ꯃꯌꯨꯝ ꯆꯠꯈꯤꯕꯩꯔꯣ ꯅꯠꯇ꯭ꯔꯒ ꯀꯥꯏ ꯂꯩꯒꯤꯕꯩꯅꯣ
ꯈꯪꯗꯦ ꯃꯥ ꯉꯔꯥꯡ ꯄꯔꯤꯈꯥ ꯊꯥꯂꯣꯏ ꯍꯜꯂꯛ ꯅꯍꯥꯟ ꯄꯔꯤꯈꯥ ꯊꯥꯔ ꯍꯜꯂꯛꯇ ꯖꯥꯠꯂꯣ ꯉꯔꯥꯡꯁꯨ ꯎꯗꯦ
ꯎꯝ ꯍꯜꯂꯛꯇꯕ ꯃꯥꯂꯦ
ꯑꯗꯨꯒ ꯊꯧꯔꯤ ꯆꯤꯡꯕ ꯌꯥꯎꯅꯤꯌꯦ ꯃꯣꯏꯒꯤ ꯁꯥꯟꯅꯔꯣꯏꯒꯤ ꯅꯨꯃꯤꯠꯇ
ꯑꯣ ꯃꯥꯗꯣ ꯑꯆꯧꯕꯤꯗꯣ
ꯍꯣꯏ ꯑꯆꯧꯕꯤ ꯑꯩꯈꯣꯏꯒꯤ ꯑꯆꯧꯕꯤꯁꯦ ꯃꯣꯏꯒꯤ ꯁꯥꯟꯅꯔꯣꯏ ꯅꯨꯃꯤꯠ ꯄꯥꯡꯊꯣꯛꯀꯅꯤꯌꯦ
ꯃꯣꯏꯒꯤꯁꯨ ꯇꯧꯔꯤꯅꯤꯅꯦ ꯃꯌꯥꯝꯒ
ꯍꯣ ꯃꯥ ꯍꯥꯏꯅꯤꯀꯣ ꯃꯥꯗꯤ ꯑꯗꯨꯝ ꯌꯥꯎꯋꯦꯌꯦ ꯈꯣꯡꯒ꯭ꯔꯥꯎ ꯆꯥꯗꯕ ꯑꯃꯒ ꯂꯩꯍꯧꯋꯦ
ꯀꯩꯅꯣ ꯃꯥꯅ ꯑꯩꯉꯣꯟꯗꯥ ꯑꯃꯨꯛ ꯇꯧꯁꯤꯜꯂꯛꯏꯁꯤꯕꯣ ꯑꯆꯧꯕꯤꯗꯨꯅ ꯀꯛꯊꯛꯈꯔꯦ
ꯑꯆꯧꯕꯤꯗꯣ ꯈꯠꯂꯕꯅꯦ ꯃꯥ ꯍꯧꯖꯤꯛ
ꯑꯩꯅ ꯀꯊꯛꯈꯣ ꯃꯥ ꯑꯩꯉꯣꯟꯗ ꯒꯥꯔꯤ ꯆꯥꯝꯃꯨꯂꯥꯎ ꯒꯥꯔꯤ ꯆꯥꯝꯃꯨ ꯂꯥꯎꯒꯨꯝꯕꯅꯦ ꯍꯥꯏꯔꯛꯇꯣꯏꯁꯦ
ꯃꯥꯅꯦ ꯑꯗꯨꯒ ꯁꯤꯗꯩꯁꯤꯗ ꯃꯤꯅ ꯇꯧꯔꯤꯁꯤꯒ ꯈꯪꯗꯕꯤ ꯃꯥꯒꯤ ꯊꯣꯛꯄ ꯑꯃ ꯂꯥꯎꯔꯒꯅꯤ ꯂꯥꯛꯀꯗꯣꯏꯁꯦ
ꯃꯥꯅꯦ ꯑꯗꯨꯁꯨ ꯆꯨꯝꯅ ꯉꯥꯡꯗꯕꯤꯗꯣ
ꯍꯣꯏ ꯑꯗꯨ ꯍꯧꯖꯤꯛ ꯍꯧꯖꯤꯛ ꯍꯧꯖꯤꯛꯇꯥꯁꯨ ꯌꯦꯡꯉꯒ ꯃꯊꯟꯗ ꯅꯣꯛꯑ ꯆꯠꯒ꯭ꯔꯤꯕ꯭ꯔ
ꯏꯁ ꯑꯩꯈꯣꯏꯁꯤ ꯇꯧꯋꯦ ꯃꯥ ꯈꯪꯉꯕ꯭ꯔꯣ
ꯈꯪꯗ‌ꯦ ꯑꯩꯅ ꯋꯥꯔꯤ ꯁꯥꯕꯁꯦ ꯎꯕꯗ ꯑꯩ ꯅꯣꯛꯅꯤꯡꯉꯛꯑꯕ
ꯃꯥꯅ ꯃꯔꯣꯟ ꯑꯃꯥ
ꯃꯥ ꯑ‌ꯦ ꯑꯩꯁꯤꯔ‌ꯦ
ꯑꯦ ꯑꯁ ꯅꯣꯡꯃꯒꯤ ꯃꯇꯝ ꯂꯦꯟꯕꯁꯨ ꯋꯥꯏꯀꯣ
ꯋꯥꯏ ꯅꯪꯗꯤ ꯈꯔꯕꯨ ꯐꯔꯤ ꯑꯩꯗꯤ ꯌꯨꯝꯗꯕꯨ ꯆꯠꯈ꯭ꯔꯗꯤ ꯃꯤꯔꯦꯝꯅꯦ ꯑꯣꯏꯗꯣꯏꯁꯦ ꯊꯕꯛ ꯃꯌꯥꯝꯗꯨꯒ ꯀꯣꯛ ꯄꯣꯊꯥꯕꯩ ꯃꯇꯝꯒ ꯂꯩꯇꯦ ꯁꯤꯗꯕꯨꯗꯤ ꯈꯔ ꯂꯩꯌꯦꯕꯨ
ꯍꯣꯏ ꯅꯪꯅ ꯑꯗꯨꯝ ꯍꯥꯏꯗꯤ ꯅꯣꯏ ꯅꯥꯎꯁꯨ ꯂꯩꯇ꯭ꯔꯅꯤꯅ ꯅꯪꯅ ꯂꯣꯏ ꯇꯧꯔꯦꯗꯣ
ꯎꯝ ꯑꯗꯣ ꯈꯪꯗꯦ ꯑꯩ ꯍꯧꯖꯤꯛ ꯂꯥꯏꯔꯤꯛꯁꯨ ꯇꯝꯅꯤꯡꯗꯦ
ꯑꯁꯨ ꯇꯧꯅꯤꯡꯗ‌ꯦ ꯊꯕꯛ ꯏꯟꯈꯥꯡ ꯑ‌ꯣꯏꯅ ꯇꯧꯅꯤꯡꯉ‌ꯦ ꯊꯕꯛꯇꯨꯁꯨ ꯈꯔ ꯇꯪ ꯇꯥꯕ ꯑꯃ ꯇꯧꯅꯤꯡꯕ ꯑꯗꯨ ꯍꯩꯕ ꯃꯍꯩꯁꯤꯗ ꯍꯥꯏꯔꯗꯤ
ꯍꯥꯏꯗꯤ ꯑꯗꯨꯝ ꯄꯩꯁꯥꯗꯣ ꯌꯥꯝ ꯍꯣꯏ ꯁꯔꯀꯥꯔꯒꯤ ꯑꯃ ꯇꯧꯍꯧꯔꯗꯤ ꯌꯥꯔꯦꯗꯅ
ꯃꯥꯅꯦ ꯑꯗꯨ ꯑꯗꯨꯝ ꯐꯩꯗꯅ ꯇꯨꯡ ꯀꯣꯏꯅ ꯂꯩꯕ ꯌꯥꯕ
ꯍꯣꯏ ꯈꯪꯗꯦ ꯐꯣꯟ ꯄꯩꯁꯥ ꯍꯥꯞꯄꯗꯁꯨ ꯄꯩꯁꯥ ꯂꯣꯏꯁꯜꯂꯦ
ꯑꯁ‌ꯦꯡꯕ
ꯌꯥꯗꯦ ꯍꯥꯏꯕ ꯍ‌ꯦꯛꯇ
ꯐꯣꯟꯁꯤꯁꯨ ꯑꯃꯨꯛ ꯍꯥꯟꯗꯕ ꯌꯥꯗꯕꯅꯤꯗꯣ ꯄꯩꯁꯥꯥꯁꯦ
ꯎꯝ ꯊꯥꯒꯤ ꯂꯨꯄꯥ ꯆꯍꯨꯝꯃꯨꯛ ꯆꯍꯨꯝ ꯌꯥꯡꯈꯩ ꯆꯍꯨꯝꯗꯤ ꯑꯗꯨꯝ ꯆꯠꯂꯝꯅꯦ ꯍꯥꯏꯕ
ꯍꯣꯏ
ꯏꯁꯥꯒꯤ ꯄꯩꯁꯥ ꯍꯥꯏꯔꯁꯨ ꯑꯝꯇ ꯊꯣꯛꯇꯦ ꯃꯔꯨꯞꯁꯨ ꯄꯪ ꯌꯥꯎ ꯌꯥꯎꯁꯜꯂꯤ
ꯎꯝ ꯏꯔꯟ ꯂꯩꯇꯅ ꯃꯔꯨꯞ ꯌꯥꯎꯕꯤꯅꯦ ꯑꯩꯈꯣꯏꯗꯤ
ꯍꯣꯏ
ꯍꯩꯁ
ꯏꯃꯥꯟꯅꯕꯤ ꯍꯧꯖꯤꯛꯀꯥꯟꯁꯦ ꯃꯊꯥ ꯌꯥꯝ ꯁ꯭ꯥꯏꯗ ꯑꯃꯒꯤ ꯑꯃꯒꯤ ꯂꯥꯏꯔꯤꯛ ꯇꯝ ꯂꯣꯏꯕ ꯈꯣꯠꯄ ꯇꯧꯕꯁꯨꯀꯣ
ꯂꯦꯛ ꯇꯝꯃꯤꯀꯥꯟꯗꯅ ꯑꯃꯨꯛ ꯈꯔꯐꯒꯤ ꯂꯦꯛ ꯇꯝ ꯂꯣꯏꯔꯛꯄꯒꯤ ꯃꯊꯥꯁꯤꯅꯦ ꯂꯣꯏꯔꯤꯁꯦ
ꯎꯝ ꯏꯃꯥꯟꯅꯕꯤ ꯑꯃꯗꯤ ꯒ꯭ꯌꯥꯟ ꯇꯥꯅ ꯁꯤꯟꯇꯦꯛꯁ ꯁꯥꯕ ꯆꯠꯈ꯭ꯔꯦ ꯍꯣꯔ ꯍꯣꯔꯦ ꯍꯜꯂꯛꯑꯒ ꯋꯥꯔꯤ ꯁꯥꯟꯅꯁꯤ ꯈꯣꯠꯁꯤ ꯍꯥꯏꯔꯝꯃꯦ ꯑꯗꯨꯒ ꯑꯩ ꯊꯕꯛ ꯆꯠꯂꯤꯅꯤ ꯍꯥꯏꯔ ꯁꯤꯟꯇ‌ꯦꯛꯁ ꯁꯥꯕ ꯆꯠꯈꯔ‌ꯦ
ꯀꯩꯅꯣ ꯁꯤꯟꯇꯦꯛꯁ ꯁꯥꯕꯕꯁ‌ꯦ ꯀꯥꯏꯗ ꯁꯥꯒꯦ
ꯑꯩꯈꯣꯏꯔꯣꯝꯗ ꯂꯩꯕ ꯃꯥꯜꯂꯦ ꯑꯩꯁꯨ ꯐꯖꯅ ꯈꯪꯗꯦ
ꯍꯥꯏꯗꯤ ꯁꯥꯕ ꯑꯣꯏꯅ ꯌꯥꯎꯗꯣꯏꯔꯥ ꯅꯠꯇ꯭ꯔꯒ ꯃꯣꯏꯅ ꯃꯇꯦꯡ ꯄꯥꯡꯗꯣꯏꯔꯕ
ꯈꯪꯗꯦ ꯃꯣꯏꯗ‌ꯣ ꯁꯥꯕꯒꯨꯝꯕ ꯃꯥꯜꯂꯦ ꯆꯥꯎꯅ ꯂꯩꯕ ꯃꯥꯜꯂꯦ ꯑꯩꯁꯨ ꯐꯖꯅꯗꯤ ꯈꯪꯗꯦ ꯑꯩꯈꯣꯏ ꯀꯥꯏ ꯍꯥꯏꯁꯦ ꯑꯩꯈꯣꯏ ꯃꯐꯝꯗ ꯗꯥꯏꯔꯦꯛ ꯂꯩꯇꯦꯕ ꯈꯤꯇꯪ ꯆꯈꯠꯂꯒ ꯅꯠꯇꯦ ꯍꯣꯏ ꯈꯤꯇꯪ ꯆꯠꯊꯣꯛꯑꯒ ꯂꯩꯌ‌ꯦꯕ
ꯎꯝ
ꯑꯗꯨ ꯑꯩ ꯃꯊꯪ ꯑꯗꯨ ꯄꯩꯁꯥꯗꯤ ꯆꯥꯎꯗꯦ ꯐꯪꯕꯗꯣ
ꯀꯩꯁꯨ ꯆꯥꯎꯔꯝꯃꯣꯏꯌ‌ꯦ ꯑꯗꯨꯝꯕ ꯁꯥꯕꯒꯤꯗꯤ
ꯎꯝ ꯃꯉꯥ ꯇꯔꯨꯛ ꯑꯗꯨꯃꯥꯏꯗ ꯍꯥꯏ ꯑꯗꯨ ꯑꯩ ꯅꯪ ꯌꯨꯝꯗ ꯑꯗꯨꯝ ꯂꯩꯕꯅꯤꯅ ꯆꯠꯄꯗꯨꯅ ꯐꯩ ꯍꯥꯏꯌꯦ
ꯍꯣꯏ ꯌꯨꯝꯗ ꯂꯩꯔꯗꯤ ꯑꯃꯨꯛ ꯕꯔꯥ ꯀꯩꯀꯥꯗꯣ ꯊꯤꯡꯗ꯭ꯔꯦꯗꯅ
ꯎꯝ ꯑꯗꯨꯝ ꯄꯩꯁꯥꯗꯣ ꯌꯨꯝꯗ ꯁꯨꯝ ꯂꯩꯩꯗꯧ ꯁꯔꯨꯛ ꯑꯗꯨ ꯆꯠꯊꯣꯛꯑꯒ ꯄꯩꯁꯥ ꯐꯪꯕꯅ ꯐꯩ ꯍꯥꯏ
ꯍꯣꯏ ꯑꯁ ꯑꯩꯁꯨ ꯀꯦꯕ ꯇꯝꯕ ꯆꯠꯅꯤꯡꯉꯦ ꯍꯥꯏꯕ
ꯎꯝ ꯑꯩꯁꯨ ꯀꯦꯕ ꯍꯩꯅꯤꯡꯉꯦ ꯏꯁꯥꯁꯦ
ꯍꯥꯏꯗꯤ ꯃꯤ ꯀꯦꯔꯨꯕꯩ ꯅꯠꯇꯕ ꯏꯁꯥ
ꯍꯣꯏ ꯏꯁꯥ ꯀꯦꯕꯒꯤ ꯑꯣꯏꯅ
ꯑꯩ ꯂꯨꯍꯣꯡꯕ ꯑꯃ ꯂꯥꯛꯄꯗ ꯑꯗꯨꯝ ꯄꯩꯁꯥꯗꯣ ꯇꯤꯡꯗꯣꯔꯦꯅ
ꯑꯗꯨꯗꯤ ꯆꯥꯎ ꯆꯥꯎꯅ ꯆꯠꯂꯦ ꯄꯩꯁꯥꯗꯨꯁꯨ
ꯑꯗꯨꯝ ꯇꯜꯂꯦ
ꯎꯝ
ꯕꯤꯠ ꯌꯥꯎꯗꯦ ꯍꯥꯢꯕ ꯑꯁ ꯑꯩꯈꯣꯏꯗꯤ ꯀꯩꯝ ꯀꯦꯕ ꯃꯤꯠꯐꯥꯎ ꯌꯦꯛ ꯍꯩꯇꯝꯅꯤꯅ ꯀꯩꯅꯣꯝꯃ ꯁꯤꯜꯂꯛꯄꯗ
ꯃꯤ ꯑꯗꯨꯝ ꯆꯦꯟꯅꯔꯦ ꯑꯩꯒꯤꯗꯤ ꯍꯥꯏꯅ ꯍꯥꯏꯅ ꯀꯦꯅꯕꯁꯨ ꯑꯝꯇ ꯂꯩꯇꯦ ꯂꯩꯒꯦ ꯈꯜꯂꯁꯨꯅꯦ__ ꯑꯩꯒ ꯆꯥꯟꯅꯕ ꯄꯣꯠꯁꯦ ꯑꯩ ꯂꯩꯕ ꯍꯩꯇꯦꯕ ꯑꯗꯨꯒ ꯏꯅꯥꯎꯄꯤꯗꯣ ꯑꯗꯨꯝ ꯊꯦꯡꯗꯣꯏꯅꯦ ꯃꯥꯒꯁꯨ ꯑꯄꯨꯛ ꯑꯩꯁꯨ ꯎꯝ ꯀꯨꯆꯨꯗꯣ ꯃꯥꯟꯅꯗꯦꯕꯀꯣ
ꯑꯗꯨꯒꯤ ꯑꯋꯥꯕꯤꯅꯤ ꯃꯥꯅ ꯈꯔ ꯉꯥꯜꯂꯦ ꯑꯩꯅ ꯈꯔ ꯃꯝꯃꯦ
ꯑꯗꯣ ꯀꯦꯕꯗꯣ ꯈꯔ ꯍꯩꯔꯗꯤ ꯑꯗꯨꯝ ꯀꯦꯕ ꯃꯐꯝꯗꯨꯗ ꯇꯝꯐꯝꯗꯨꯗꯁꯨ ꯃꯣꯏꯅ ꯁꯤꯈꯩ ꯂꯩꯌꯣ ꯁꯤꯈꯩ ꯂꯩꯌꯣ ꯍꯥꯏꯔꯛꯀꯅꯤꯗꯅ
ꯎꯝ ꯃꯈꯣꯟ ꯇꯥꯕ꯭ꯔꯥ ꯑꯩꯅ ꯁꯤ ꯐꯣꯟꯗ ꯊꯥꯕꯁꯦ ꯍꯧꯖꯤꯛꯀꯤꯗꯣ
ꯇꯥꯗꯤꯌꯦ
ꯌꯥꯔꯦ ꯌꯥꯔꯦ
ꯑꯗꯨ ꯂꯩꯔꯣ ꯍꯥꯏꯔꯛꯑꯗꯤ ꯑꯗꯨꯝ ꯏꯁꯥꯅ ꯂꯩꯔꯒ ꯇꯝꯕꯗꯨꯗ ꯑꯗꯨꯝ ꯈꯪꯉꯒ ꯌꯥꯔꯦꯗꯅ
ꯎꯝ ꯃꯥꯅꯦ
ꯑꯇꯥꯡꯕ ꯅꯠꯇ꯭ꯔꯁꯨ ꯑꯍꯣꯡꯕ ꯈꯔ ꯍꯥꯟꯅ ꯁꯤꯖꯤꯟꯅꯔꯒ ꯍꯥꯏꯗꯤ ꯄꯩꯁꯥꯗꯨꯣ ꯂꯩꯇꯝꯅꯤꯅ ꯀꯣꯅ ꯈꯔ ꯍꯩꯔꯛꯑꯀꯥꯟꯗ ꯑꯇꯥꯡꯕ ꯂꯩꯕꯗꯨꯗꯤ ꯌꯥꯏꯗꯅ
ꯃꯥꯅꯦ ꯒ꯭ꯌꯦꯟ ꯇꯥꯗꯦꯗ ꯑꯈꯣꯏꯒꯤ ꯑꯃꯖꯤꯅ ꯑꯈꯣꯏꯒꯤ ꯁꯦꯟꯅꯕ ꯅꯨꯄꯥꯁꯤꯅ ꯑꯈꯣꯏꯕꯨ ꯋꯥꯕꯤꯔꯕꯅꯤ ꯍꯣꯏ ꯈꯤꯅꯦ ꯄꯪꯍꯥꯏꯗ ꯍꯥꯏ__
ꯑꯈꯣꯏꯟ ꯑꯈꯣꯏꯅ ꯄꯪꯍꯪꯗ ꯍꯪꯉꯒ
ꯎꯞꯗꯦꯡ
ꯅꯪꯉꯣꯟꯗꯁꯨ ꯍꯥꯏꯔꯛꯄ꯭ꯔ ꯍꯜꯂꯣ
ꯇꯥꯕ꯭ꯔꯣ
ꯇꯥꯏꯌꯦ ꯇꯥꯏ
ꯎꯝ
ꯑꯗꯨꯅꯦ ꯅꯪꯉꯣꯟꯗꯁꯨ ꯍꯪꯉꯛꯄ꯭ꯔꯣ ꯑꯩꯉꯣꯟꯗꯗꯤ ꯍꯥꯏꯔꯛꯈꯤꯗ꯭ꯔꯦ ꯃꯥ ꯑꯩꯅ ꯍꯪꯃꯟꯗꯅ ꯇꯜꯂ ꯃꯥꯜꯂꯦ
ꯎꯝ ꯁꯤ ꯍꯥ ꯑꯇꯦ ꯀꯩꯅꯣꯗ ꯍꯥꯏꯔꯛꯄꯗꯣ ꯃꯌꯥꯝꯒꯤꯗꯨꯗ
ꯑꯣ ꯑꯣ ꯑꯗꯨꯗꯤ ꯍꯣꯏ ꯑꯗꯨ ꯈꯛꯇ ꯃꯥ ꯍꯥꯏꯔꯛꯇꯣꯏꯁꯦ
ꯎꯝ ꯑꯇꯩ ꯀꯩꯝ ꯍꯥꯏꯔꯛꯑꯣꯏ
ꯎꯝ
ꯑꯩꯒꯤ ꯑꯇꯣꯞꯄ ꯃꯤ ꯂꯧꯔ ꯂꯧꯔ ꯁꯤꯖꯤꯟꯅꯕꯞ ꯐꯣꯟ ꯇꯧꯕ ꯌꯥꯕ ꯃꯁꯤꯡꯁꯦ
ꯎꯝ
ꯂꯩꯁꯤꯜꯂꯛꯇ꯭ꯔꯦꯉꯣ ꯃꯤ
ꯅꯪꯒꯤ ꯑꯃ ꯑꯅꯧꯕꯗꯨꯗꯗꯤ
ꯑꯗꯨꯕꯨꯗꯤ ꯂꯩꯕ ꯑꯗꯨ ꯂꯩꯔꯦ ꯑꯗꯨ ꯂꯣꯏꯔꯗꯤ ꯑꯃꯒ ꯎꯔꯦ ꯑꯃꯒ ꯍꯥꯡꯉꯒ ꯂꯣꯏꯔꯦ ꯃꯁꯤꯡ ꯂꯩꯔꯛꯇ꯭ꯔꯦ
ꯎꯝ
ꯏꯅꯦ ꯃꯈꯩꯗꯤ ꯑꯃꯨꯛ ꯂꯧꯔꯛ ꯇꯥꯕꯅꯤ
ꯍꯣ ꯑꯩꯒꯤꯁꯨ ꯃꯁꯤꯡꯗꯣ ꯂꯩꯔꯛꯇ꯭ꯔꯦ
ꯎꯝ ꯌꯨꯝꯒꯤꯁꯨ ꯏꯅꯥꯎꯄꯤꯁꯨ ꯇꯧꯕꯅꯤꯅꯅꯦ
ꯎꯝ
ꯍꯤ ꯋꯥꯔꯤꯗꯤ ꯁꯥꯟꯅꯗꯦ
ꯎꯝ
ꯃꯥꯒꯤꯗꯨ ꯑꯣꯏꯅ ꯁꯥꯟꯅꯁꯤꯅ ꯈꯪꯗꯦ
ꯍꯣꯏ ꯑꯗꯨ ꯑꯩꯈꯣꯏ ꯖꯥꯠ ꯃꯥꯟꯅꯗꯕ ꯃꯤꯒ ꯁꯥꯟꯅꯕꯁꯤꯅ ꯍꯦꯟꯅ ꯅꯨꯡꯉꯥꯏꯕ ꯃꯥꯜꯂꯦꯀꯣ
ꯅꯨꯡꯉꯥꯏꯌꯦ ꯑꯁ ꯉꯁꯥꯏ ꯅꯨꯄꯥ ꯑꯝ ꯁꯥꯟꯅꯩꯌꯦꯕꯀꯣ
ꯎꯝ
ꯄꯨꯡꯁꯣꯢꯗ ꯁꯣꯏꯔꯒꯅꯦ ꯑꯩꯁꯦ ꯏꯁꯤ ꯁꯨꯝ ꯀꯥꯔꯛꯑꯕ ꯑꯩꯅ ꯃꯔꯛꯇ ꯀꯣꯛ ꯀꯛꯊꯠꯄ ꯃꯤꯗꯣ ꯈꯪꯕ ꯈꯪꯕ꯭ꯔꯌꯦ ꯃꯃꯤꯡꯗꯣ ꯍꯟꯖꯤꯟ ꯍꯟꯖꯤꯟ ꯄꯜꯂꯒ
ꯎꯝ ꯑꯗꯨ ꯀꯩꯒꯤꯅꯣ ꯃ ꯀꯔꯤꯝ ꯈꯪꯗꯖꯥꯠꯂꯣ
ꯈꯪꯗꯦꯉꯣ ꯃꯤꯗꯨꯒꯁꯨ ꯇꯤꯟꯅꯩ ꯍꯥꯏ ꯑꯗꯨꯒ ꯀꯔꯤꯝ ꯍꯥꯏꯗꯕ꯭ꯔꯥ ꯈꯪꯗꯦ ꯑꯅꯧꯕꯔꯁꯨ ꯈꯪꯗꯦ
ꯎꯝ
ꯅꯣꯏꯅ ꯍꯟꯗꯛ ꯆꯠꯂꯨꯕ ꯃꯐꯝꯗꯣ ꯀꯩ ꯀꯩ ꯂꯝꯗꯅꯣ ꯈꯣꯠꯇꯅꯣ ꯒ ꯀꯣꯏꯇꯧ ꯇꯧꯔꯛꯑꯦ ꯑꯩꯅ ꯑꯗꯨꯝ ꯈꯔ ꯆꯠꯂꯨꯔꯦꯅꯦ ꯃꯌꯥꯝ ꯆꯠꯅꯕ ꯃꯐꯝ ꯈꯔ ꯆꯠꯂꯨꯔꯦ ꯈꯣꯠꯂꯨꯔꯦ ꯍꯥꯏ ꯑꯗꯣ ꯃꯈꯝꯗꯣ ꯑꯃꯨꯛ ꯄꯟꯁꯤꯜꯂꯛꯄꯤꯅꯦ ꯃꯥꯅ
ꯅꯪ ꯑꯗꯨꯝ ꯃꯇꯝ ꯁꯨꯗꯤ ꯀꯥꯟ ꯀꯛꯊꯠꯂꯦ
ꯀꯛꯊꯠꯂꯦ ꯑꯩꯅ ꯑꯗꯩ ꯃꯅꯤꯡꯗꯁꯨ ꯃꯥꯗꯣ ꯀꯣꯏꯀꯧ ꯃꯣꯏ ꯃꯥꯃꯅꯔꯥ ꯀꯅꯥꯅꯣꯅ ꯑꯩꯅ ꯑꯗꯨꯅꯦ ꯍꯥꯏꯖꯦ ꯉꯁꯤꯁꯦ ꯗꯣꯛꯇꯔꯒꯤ ꯅꯨꯃꯤꯠ ꯑꯣꯏꯔ ꯃꯥꯜꯂꯦꯅꯦ
ꯑꯣ ꯂꯥꯏꯌꯦꯡꯕ ꯃꯤꯒꯤ ꯅꯨꯃꯤꯠ
ꯂꯥꯏꯌꯦꯡꯕ ꯑꯩꯈꯣꯏꯕꯨ ꯂꯥꯏꯌꯦꯡꯕꯤꯔꯤꯕ ꯃꯃꯤꯁꯤꯡꯒꯤ ꯅꯨꯃꯤꯠ
ꯑꯗꯨ ꯌꯥꯝ ꯐꯕ ꯅꯨꯃꯤꯠꯅꯤ
ꯃꯥꯅꯦ ꯑꯩꯁꯨ ꯍꯥꯟꯅ ꯑꯣꯏꯔꯝꯃꯦ ꯍꯧꯖꯤꯛꯇꯤ ꯑꯣꯏꯗ꯭ꯔꯦ
ꯐꯔꯦ ꯍꯣꯠꯅꯕ ꯀꯥꯟꯁꯤ
ꯑꯣꯏꯅꯤꯡꯉꯦ ꯃꯃꯥꯡꯗ ꯑꯗꯨ ꯍꯥꯞ ꯍꯥꯞꯅꯤꯡꯉꯦ ꯑꯣ ꯉꯔꯥꯡꯒꯤ ꯀꯩꯅꯣꯗꯨꯣ ꯎꯔꯨꯕꯗꯒꯤ ꯋꯥꯈꯜꯁꯤꯗ ꯀꯩꯅꯣꯝ ꯃ ꯐꯥꯎꯔꯨꯔꯦ
ꯉꯔꯥꯡꯒꯤ ꯄꯔꯤꯈ꯭ꯌꯥꯗꯨꯗꯤ ꯑꯩ ꯄꯨꯟꯁꯤꯁꯤꯗ ꯊꯥꯖꯅꯤꯡꯗ꯭ꯔꯦ ꯑꯃꯨꯛ ꯍꯟꯅ
ꯑꯩꯁꯨ ꯊꯥꯅꯤꯡꯗ꯭ꯔꯦ ꯄꯦꯟꯖꯔꯦ
ꯑꯗꯨꯒꯤ ꯋꯥꯕꯗꯨ ꯎꯔꯒ
ꯑꯗꯨꯅꯦ
ꯄꯨꯡ ꯑꯍꯨꯝ ꯐꯝꯕꯕꯨ ꯃꯤꯠꯁꯦ ꯆꯣꯡꯊꯣꯛꯀꯦ ꯇꯧꯋꯦ
ꯑꯗꯨꯒ ꯑꯍꯩꯕꯁꯨ ꯑꯝꯇ ꯌꯥꯎꯗꯦꯕ ꯄꯥꯛꯅ
ꯎꯝ ꯑꯩꯈꯣꯏꯅ ꯇꯝꯃꯤꯁꯤꯕꯨ ꯆꯥꯟꯅꯗꯕ꯭ꯔꯥ ꯈꯪꯗꯦ ꯍꯥꯏꯕ
ꯎꯝ ꯑꯗꯣ ꯀꯩꯅꯣꯁꯨ ꯇꯧꯋꯤ ꯍꯥꯏꯌꯦ ꯑꯩꯒꯤ ꯏꯃꯥꯟꯅꯕꯤ ꯑꯩꯒ ꯆꯥꯛ ꯆꯥꯃꯤꯟꯅꯕꯗꯣ
ꯎꯝ
ꯑꯗꯨꯒꯤꯁꯨ ꯑꯗꯨꯃꯥꯏꯅ ꯇꯧꯋꯤ ꯍꯥꯏ ꯑꯗꯨꯃꯥꯏ ꯑꯗꯨ ꯃꯣꯏꯅ ꯍꯥꯏꯗꯤ ꯂꯥꯏꯔꯤꯛ ꯇꯝꯃꯤꯉꯩ ꯃꯇꯝꯗ ꯄꯥꯕꯗꯨꯒ ꯍꯣꯏ ꯀꯩꯅꯣ ꯇꯧꯕꯗꯨꯒ ꯃꯥꯟꯅꯗꯦ ꯍꯥꯏ
ꯑꯗꯨ ꯅꯦ ꯉꯛꯑꯦ ꯍꯥꯏꯕ ꯑꯩꯗꯤ
ꯎꯝ ꯑꯩꯒꯤ ꯁꯤꯗꯅꯦ ꯑꯩꯒꯤ ꯍꯥꯟꯅ ꯐꯣꯟ ꯇꯧꯒꯤꯕꯒꯤ ꯑꯩꯒꯤ ꯃꯌꯥꯝ ꯂꯩꯗꯅ
ꯎꯝ
ꯑꯗꯨꯗ ꯑꯍꯥꯡ ꯑꯍꯥꯡꯕ ꯂꯩꯔꯤꯁꯤ ꯀꯩꯒꯤꯅꯣ ꯈꯪꯗꯦ ꯁꯣꯏꯈ꯭ꯔꯦꯗꯤ ꯊꯥꯗꯕ ꯑꯗꯨꯒ ꯍꯥꯡꯉꯒ ꯑꯗꯨꯝ ꯂꯩꯕ
ꯑꯗꯨ ꯌꯥꯗꯖꯥꯠꯂꯣ
ꯐꯪꯗꯤꯌꯦ ꯅꯪꯒꯤꯗꯤ ꯂꯩꯇꯕ꯭ꯔꯥ
ꯑꯩꯒꯤ ꯂꯩꯌꯦ
ꯑꯩꯒꯤꯁꯨ ꯌꯥꯝ ꯂꯩ ꯍꯥꯏꯕ ꯇꯔꯥꯃꯨꯛ ꯂꯩꯌꯦ
ꯑꯗꯨ ꯐꯖꯅ ꯃꯣꯏꯅ ꯌꯦꯡꯗ꯭ꯔꯤꯕꯩ ꯑꯣꯏꯖꯥꯠꯂꯣ
ꯈꯪꯗꯦ ꯑꯩ ꯑꯗꯨ ꯍꯪꯅꯤꯡꯉꯦ
ꯍꯥꯟꯅꯒꯤꯗꯁꯨ ꯍꯥꯡꯉꯒ ꯂꯩ ꯁꯤꯁꯦ ꯀꯩꯅꯣꯒꯤꯁꯨ ꯃꯥꯜꯂꯦ ꯅꯦꯋꯥꯛꯀꯤꯁꯨ ꯌꯥꯗꯕ ꯃꯥꯜꯂꯦ
ꯍꯣꯏ ꯑꯗꯣ ꯅꯪꯅ ꯁꯥꯟꯅꯕ ꯀꯥꯟꯗ ꯅꯦꯋꯥꯛ ꯐꯖꯟ ꯌꯥꯔ ꯁꯥꯟꯅꯕ ꯅꯠꯇ꯭ꯔꯣ
ꯑꯧ ꯇ꯭ꯔꯥꯇ꯭ꯔꯨꯛ ꯂꯩ ꯌꯥꯝꯃꯦ ꯑꯩ ꯋꯥꯔꯤꯁꯨ ꯑꯗꯨꯝ ꯁꯥꯟꯅꯩ ꯌꯥꯝꯁꯨ ꯌꯥꯝꯃꯦ
ꯇ꯭ꯔꯥ ꯇ꯭ꯔꯨꯛ ꯂꯩ ꯑꯗꯨꯕꯨꯗꯤ ꯌꯥꯕꯨꯗꯤ ꯌꯥꯔꯝꯅꯤꯌꯦ ꯎꯝ ꯃꯣꯏ ꯐꯖꯅ ꯌꯦꯡꯗ꯭ꯔꯤꯕꯒꯤ ꯑꯣꯏꯔꯝꯕꯁꯨ ꯌꯥꯏ
ꯑꯗꯨꯁꯨ ꯈꯜꯂꯤꯅꯦꯌꯦ ꯑꯃꯨꯛ ꯂꯥꯜꯂꯕ꯭ꯔꯁꯤꯅꯦ
ꯎꯝ ꯑꯣꯏꯔꯝꯃꯣꯏ ꯑꯗꯨꯕꯨꯗꯤ